ꯍꯜꯂꯣ
ꯍꯜꯂꯣ
ꯍꯧꯖꯤꯛꯇꯤ ꯌꯥꯔꯦꯗꯅ ꯑꯩꯅ ꯍꯥꯏꯗ꯭ꯔꯣ
ꯑꯗꯨꯃꯥꯏꯅ ꯍꯥꯏꯔꯛꯀꯅꯣ
ꯑꯩꯅ ꯇꯧꯔꯗꯤ ꯇꯧꯔꯗꯤ ꯌꯥꯕ ꯈꯨꯗꯤꯡꯒꯤ ꯂꯣꯏ ꯌꯥꯕꯅꯤꯗ
ꯀꯔꯤ ꯇꯧꯔꯤꯅ
ꯑꯃꯦ ꯅꯪꯗꯤ ꯍꯣꯏ ꯐꯝꯅꯤꯡꯕ
ꯍꯥꯏ ꯀꯩꯅꯣ ꯅꯪꯉꯣꯟꯗ
ꯀꯩꯁꯨ ꯀꯩꯁꯨ ꯇꯧꯗꯦ ꯑꯗꯨꯝ ꯍꯥꯏꯔꯣ
ꯇꯕ꯭ꯔꯣ
ꯇꯥꯏꯌꯦ ꯇꯥꯏꯌꯦ
ꯑꯣꯝ
ꯂꯣꯏꯔꯔꯕꯣ ꯑ ꯊ ꯑꯩꯅ ꯅꯠꯇꯦ
ꯍ
ꯎꯝ ꯏꯟꯅ ꯇꯃ ꯄ ꯄꯨꯅ ꯅꯃ ꯄ ꯄꯨꯅ ꯅ ꯅꯣꯀꯅꯣ ꯅꯣꯀꯅꯨ
ꯅꯅꯤꯡꯉ ꯅꯣꯛꯁꯦ
ꯁꯥꯕꯅ ꯑꯁꯦ ꯑꯃꯨꯛ ꯇꯧꯔꯛꯍꯦ ꯂꯣꯏꯔꯦ ꯑꯗꯨꯅ
ꯁꯔꯦ ꯆꯠꯇ ꯀꯔꯤꯅꯣꯅꯦ
ꯈꯪꯗꯦ
ꯄꯍꯗꯤꯌꯦ
ꯌꯥꯔꯦ ꯌꯥꯔꯦ ꯍꯧꯖꯤꯛꯇꯤ ꯌꯥꯔꯅꯤ ꯀꯩꯝꯇ ꯋꯥꯔꯅꯤ
ꯌꯥꯗꯕꯩꯗꯨꯕꯨ ꯀꯔꯤ ꯀꯩꯅꯣ ꯈꯪꯗꯦ ꯑꯩꯁꯨ
ꯑꯦ ꯅꯪꯒꯤ ꯅꯦꯠꯋꯥꯛꯁꯦ ꯀꯩꯅꯣ ꯅꯨꯡꯉꯥꯏꯗꯕ ꯃꯥꯜꯂꯦ ꯀꯩꯅꯣ ꯑꯣꯇ ꯀ ꯌꯥꯝ ꯆꯂꯦ
ꯑꯗꯨꯗꯤ ꯑꯩꯅ ꯑꯩꯅ ꯅꯠꯇꯦ
ꯆꯁ ꯑꯗꯨꯗꯤ ꯅꯦꯠꯋꯥꯛꯅꯔꯣ
ꯅꯦꯋꯣꯅꯅꯦ ꯑꯩꯩꯅ ꯅꯠꯇꯦ ꯅꯦꯋꯣꯗꯨꯕꯨ ꯑꯩ ꯄꯥꯏꯕ꯭ꯔꯅꯦ
ꯍꯣꯏ ꯑꯗꯨꯗꯤꯏ ꯑꯩꯒꯤꯗꯤ ꯑꯗꯨꯃꯥꯏꯅ ꯇꯧꯔꯝꯈꯤꯔꯣꯏ
ꯇꯥꯎꯗꯦꯅ ꯃꯟꯗ ꯑꯗꯨꯣ ꯗ ꯏ ꯇꯋꯦ
ꯑ ꯗ꯭ꯔꯨ ꯗ꯭ꯔꯨꯗꯨꯅ ꯅꯨꯡꯉꯥꯏꯗ꯭ꯔꯣ
ꯑ
ꯑ
ꯑꯗꯨ ꯇꯧꯕꯩꯅꯦꯗꯥ
ꯏꯁꯤꯡꯅꯣ ꯐꯖꯅ ꯇꯥꯗꯦ
ꯍꯥꯥ
ꯏꯁꯤꯡꯗꯣ ꯈꯤꯇꯪ ꯈꯤꯇꯪ ꯇꯥꯏꯌꯦ ꯀꯩꯗꯧꯕ ꯖꯥꯠꯅꯣ
ꯈꯤꯇꯪ ꯈꯤꯇꯪ ꯇꯥꯕꯅꯦ ꯑꯩꯈꯣꯏꯕꯨ ꯁꯣꯛꯄ ꯂꯣꯏꯔꯕꯣ ꯂꯣꯏ ꯀꯕ꯭ꯔꯣ ꯂꯣꯏꯈꯤ ꯇ
ꯏꯇ꯭ꯔꯤ ꯕꯤꯀꯦꯠ ꯑꯗꯨꯁꯨ ꯈꯪꯗꯦ ꯇꯪꯈꯥꯏ ꯐꯥꯎ ꯌꯧꯅꯕ ꯌꯥꯎꯗ꯭ꯔꯤ ꯍꯥꯏꯗꯣ ꯍꯥꯎ ꯑꯥꯎ
ꯑꯣꯏ ꯃꯥꯗꯤ ꯇꯪꯈꯥ ꯇꯪꯈꯥꯗꯤ ꯌꯧꯗꯧ ꯔꯤꯍꯥꯏꯗ
ꯑꯣ ꯍꯣꯏ ꯆꯨꯝꯕꯥ ꯑꯃꯁꯨ ꯌꯥꯏ
ꯈꯪꯗꯦ
ꯎꯝ ꯀꯩꯒꯤꯅꯣ ꯈꯪꯗꯦ ꯈꯪꯗꯦ ꯑꯁ ꯑꯩꯒꯤꯁꯦ ꯀꯥꯡ ꯌꯥꯝꯃꯤꯅꯦ ꯀꯩꯒꯤꯅꯣ
ꯁꯅꯇꯦ ꯀꯩ ꯀꯩ ꯅꯣ ꯑꯁ ꯌꯥꯗ꯭ꯔꯦꯍꯦ
ꯀꯥꯡ ꯍꯤꯗꯥꯛꯇꯣ ꯇꯩꯔꯒ ꯂꯩ ꯑꯗꯨ ꯑꯣꯏꯔꯁꯨ ꯍꯥ ꯀꯥꯡꯁꯤꯗꯤ ꯂꯥꯛꯅꯤꯡꯕꯁꯤꯅ
ꯀꯥꯡꯁꯤꯗꯤ ꯃꯔꯥꯡ ꯀꯥꯏꯔꯕꯅꯦ
ꯑꯥꯎ ꯉꯁꯤ ꯕꯣꯜ ꯉ ꯉꯁꯤ ꯉꯁꯤ ꯕꯣꯜ ꯂꯩ ꯗꯥꯏꯅꯦ
ꯈꯪꯗꯤꯌꯦ ꯑꯩꯗꯤ
ꯑꯣ
ꯑꯁ
ꯌꯦꯡꯗ꯭ꯔꯕꯣ ꯕꯣꯜ ꯍꯧꯖꯤꯛꯀꯥꯟ
ꯌꯦꯡꯗꯦ
ꯑꯁ ꯌꯦꯡꯉꯨꯅ ꯅꯨꯡꯉꯥꯏꯕꯅꯤꯗ ꯃꯣꯏꯗꯣ ꯑꯁ ꯒꯣꯜ ꯆꯟꯕꯒꯀꯣ ꯑꯁ ꯅꯨꯡꯉꯥꯏꯕꯅꯦ
ꯇꯥꯗꯤꯌꯦ ꯇꯥꯗꯤꯌꯦ ꯀꯩ ꯍꯥꯏꯔꯤꯅꯣ ꯇꯥꯗꯤꯌꯦ ꯇꯥꯗꯤꯌꯦ ꯇꯥꯔꯕꯣ
ꯍꯣꯏ ꯇꯥꯏꯌꯦ
ꯇꯥꯔꯕꯣ
ꯑꯧ ꯇꯥꯏ ꯇꯥꯏ ꯍꯣꯏ ꯅꯪꯒꯤ ꯐꯖ ꯇꯥꯗ꯭ꯔꯕꯣ ꯇꯥꯏꯀꯣ
ꯇꯥꯔꯦ ꯇꯥꯔꯦ ꯍꯧꯖꯤꯛꯇꯤ ꯉꯁꯤꯗꯤ ꯀꯥꯏ ꯀꯥꯏ ꯆꯠꯀꯦ
ꯉꯁꯤꯁꯦ ꯋꯥꯀꯤꯡ ꯆꯠꯂꯦ ꯋꯀꯤꯡ ꯆꯠꯂꯒ ꯑꯃꯨꯛꯀ ꯍꯜꯂꯛꯑꯦ ꯏꯔꯨ ꯊꯣꯛꯑꯦ ꯑꯗꯨꯒ ꯍꯧꯖꯤꯛ ꯆꯥꯛ ꯏꯟꯁꯥꯡ ꯊꯣꯡꯉꯦ ꯆꯥꯛ ꯏꯟꯁꯥꯡꯗꯣ ꯁꯦꯝꯕ ꯂꯣꯏꯔꯒ ꯊꯣꯡꯗꯣꯛꯔꯒ ꯈꯔ ꯏꯪꯍꯟꯈ꯭ꯔꯦ ꯑꯗꯨ ꯈꯔ ꯂꯩꯗꯤ ꯆꯥꯔꯅꯤ
ꯅꯪꯅ ꯊꯣꯡꯕ꯭ꯔꯅꯦ
ꯑꯩꯅ ꯊꯣꯡꯗ꯭ꯔꯗꯤ ꯀꯅꯥꯅ ꯊꯣꯡꯗꯣꯏꯔꯥ
ꯊꯣꯡꯂꯤꯔꯣ
ꯁꯦꯡꯕꯅꯦ ꯑꯩꯅꯅꯦ ꯑꯩꯅ ꯊꯣꯡꯕꯅꯦ ꯅꯪꯒꯤ ꯅꯦꯠꯋꯥꯛꯁꯦ ꯅꯨꯡꯉꯥꯏꯇꯕ ꯃꯥꯜꯂꯦ ꯑꯩꯒꯤꯗꯤ ꯑꯗꯨꯝ ꯌꯥꯏꯕꯅꯦꯕ
ꯑꯩꯉꯣꯟꯗꯒꯤꯔ ꯅꯪꯉꯣꯟꯗꯩꯔ ꯈꯪꯗꯦꯌꯦ
ꯑꯩꯉꯣꯟꯗꯤ ꯐꯖꯅ ꯀꯩꯅꯣ ꯌꯥꯝ ꯅꯨꯡꯉꯥꯏꯔꯤ ꯅꯦꯠꯇꯣ
ꯎꯝ ꯈꯪꯗꯦ ꯑꯗꯨꯗꯤ ꯑꯩꯉꯣꯟꯗꯒꯤ ꯑꯣꯏꯔꯝꯒ
ꯇꯣ ꯑꯃꯨꯛꯀ ꯇꯧꯔꯦ ꯇꯨ
ꯍꯜꯂꯣ ꯍꯜꯂꯣ ꯍ ꯂꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ
ꯅꯪꯒꯤ ꯅꯦꯠ ꯋꯥꯥꯛꯁꯤꯗꯤ ꯇꯥꯏꯌꯦ ꯇꯥꯏꯌꯦ ꯇꯥꯏꯌꯦ
ꯑꯗꯨꯗꯣ ꯇꯔꯥ ꯇꯔꯥ ꯔꯛ ꯍꯥꯏꯁꯦ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ
ꯑꯁ
ꯑꯁ ꯌꯥꯗꯔꯦꯍꯦ ꯍꯨꯏꯁꯦ ꯌꯥꯝ ꯈꯣꯡꯉꯦ ꯅꯣꯏ ꯂꯩꯀꯥꯏꯗ ꯍꯨꯏ ꯌꯥꯝ ꯂꯩ
ꯍꯨꯏꯁꯦ ꯀꯩꯅꯣ ꯃꯉꯥ ꯇꯔꯨꯛꯀꯨꯝꯕ ꯂꯩꯌꯦ
ꯑꯁ ꯃꯅꯦꯅꯦ ꯌꯥꯗ꯭ꯔꯦꯗ ꯍꯨꯏ ꯍꯨꯏꯃꯀꯣꯅꯩ
ꯃꯣꯏ ꯍꯨꯏ ꯍꯨꯏ ꯍꯨꯏꯅꯗꯤ ꯃꯣꯏ ꯒꯦ ꯒꯦꯠꯀꯤꯄꯔ ꯑꯣꯏꯅ ꯊꯝꯕꯅꯤꯅꯀꯣ ꯃꯣꯏꯁꯨ ꯆꯥꯗꯤ ꯆꯥꯗꯦꯕꯀꯣ ꯑꯗꯨ ꯑꯣꯏꯔꯁꯨ ꯃꯣꯏ ꯌꯨꯝꯗ ꯑꯗꯨꯝ ꯊꯝꯃꯒ ꯂꯩꯌꯦꯕ ꯃꯤ ꯑꯅꯧꯕ ꯂꯥꯛꯄ ꯈꯨꯗꯤꯡꯒꯤ ꯑꯗꯨꯝ ꯈꯣꯡ ꯈꯣꯡꯕꯅꯦꯕ
ꯈꯣꯡꯒꯅꯨ ꯍꯥꯏꯅ ꯂꯥꯎꯋꯣ
ꯈꯣꯡꯒꯅꯨ ꯁꯨꯜ ꯂꯦꯞꯇꯦ
ꯈꯣꯡꯒꯅꯨ ꯈꯣ
ꯈꯔ ꯈꯔ ꯂꯩꯔꯗꯤ ꯃꯆꯥꯁꯨꯣ ꯄꯣꯛ ꯄꯣꯛꯄ ꯌꯥꯎꯔ ꯄꯣꯛꯔꯅꯤ ꯑꯃ ꯑꯅꯤ ꯑꯍꯨꯝ ꯌꯥꯎꯋꯦ ꯆꯥ ꯄꯨꯔꯒ ꯂꯩꯕꯗꯣ
ꯎꯝ ꯃꯕꯣꯛ ꯀꯪꯂꯒ ꯂꯩꯕꯗꯣ ꯍꯥꯏꯌꯣ
ꯑꯣ ꯃꯕꯨꯛ ꯀꯪꯔꯒ ꯂꯩꯕꯗꯣ ꯑꯣ
ꯎꯝ
ꯑ ꯉꯁꯤ ꯏꯟꯁꯥꯡꯗꯣ ꯈꯣꯏ ꯉꯁꯤ ꯌꯦꯟꯁꯥꯡꯗꯣ ꯑꯃꯨꯛ ꯀꯥꯎꯔꯦꯅꯦ ꯑꯩ
ꯀꯩꯒꯤ ꯀꯥꯎꯏꯅꯣ
ꯈꯪꯗꯦ ꯑꯩꯁ ꯃꯤꯛꯁ ꯀꯩꯅꯣ ꯃꯤꯛꯁ ꯇꯧꯕꯅꯤꯅ ꯃꯤꯛꯁ ꯇꯧꯔꯒ ꯊꯣꯡꯕꯅꯤꯅꯀꯣ ꯗꯝ ꯀꯥꯎꯈ꯭ꯔꯦꯕ ꯃꯃꯤꯡ ꯀꯩꯀꯩ ꯍꯥꯞꯄꯅꯣꯗꯣ ꯍꯥꯎꯗꯤ ꯍꯥꯎꯔꯕꯅꯦꯗ
ꯀꯥꯎꯕ ꯌꯥꯗꯦ ꯅꯪꯅ ꯊꯣꯡꯡꯂꯒ ꯀꯃꯥꯏꯅ ꯀꯥꯎꯏꯅꯣ ꯑꯣ
ꯈꯪꯗꯦ ꯊꯣꯡꯉꯒ ꯑꯗꯨꯝ ꯀꯥꯎꯄ ꯃꯤꯁꯦ ꯑꯗꯨꯝ ꯌꯥꯏꯀꯣ ꯃꯦꯃꯣꯔꯤꯁꯤ ꯑꯗꯨꯝ ꯌꯥꯕ ꯅꯠꯇ꯭ꯔꯣ ꯅꯣꯏ ꯅꯣꯏ ꯗꯤ ꯑꯗꯨꯃꯥꯏꯅ ꯇꯧꯗ꯭ꯔꯣ
ꯇꯧꯗꯦ ꯇꯧꯗꯦ
ꯍꯥꯏꯁ ꯌꯥꯝ ꯐꯩꯌꯦꯅꯦ ꯑꯗꯨꯗꯤ
ꯈꯣꯏꯗꯤ ꯐꯩꯕꯅꯦ
ꯍꯣꯏ ꯅꯩꯔꯦꯀꯣ ꯅꯣꯏꯁꯦ ꯑꯁ
ꯅꯩꯕꯅꯦ ꯅꯠꯇꯦ ꯑꯩꯈꯣꯏꯗꯤ ꯅꯩꯕꯅꯦ
ꯑ ꯅꯣꯏ ꯑꯗꯨꯗꯤ ꯌꯥꯝ ꯑꯦꯛꯇꯤꯚ ꯑꯣꯏꯕ ꯃꯥꯜꯂꯦꯕꯣ ꯑꯃꯨꯛ ꯅꯡꯁꯦ
ꯑꯣꯏꯕꯅꯦ ꯑꯗꯨꯏꯗꯤ ꯀꯩꯗꯧꯔꯤꯅꯣ
ꯀꯥꯡ ꯀꯥꯡꯗꯣ ꯌꯥꯝꯃꯟꯈꯤꯕꯒꯤ ꯑꯗꯨꯝ ꯁꯥꯟꯅꯔꯒ ꯂꯩꯔꯦ ꯀꯥꯡ ꯂꯥꯛꯅ ꯂꯥꯛꯇꯅꯕ
ꯇꯦꯂꯣ ꯑꯗꯨꯗꯦ ꯀꯥꯡ ꯆꯤꯛꯇꯅꯕ ꯆꯦꯜꯂꯣ
ꯍꯣꯏ ꯇꯧꯔꯤ ꯍꯧꯖꯤꯛ ꯀꯟꯅ
ꯂꯥꯏ ꯈꯨꯔꯝꯃꯣ
ꯂꯥꯏ ꯈꯨꯔꯨꯝꯔꯁꯨ ꯆꯠꯇꯧ ꯃꯥꯟꯗꯦꯅꯦ ꯁꯤꯗꯤ ꯑꯗꯨꯝ ꯂꯩꯗꯧ ꯃꯥꯟꯂꯦꯕ
ꯍꯦ ꯀꯥꯡ ꯅꯪ ꯁꯤꯗ ꯂꯩꯒꯅꯨ ꯅꯪ ꯆꯠꯂꯣ ꯍꯥꯏꯌꯣ ꯑꯩꯅ ꯇꯥꯜꯂꯤꯁꯦ ꯅꯪꯉꯣꯟꯗ ꯅꯠꯇ꯭ꯔꯣ ꯍꯥꯏꯅꯀꯣ
ꯑꯥ
ꯀꯥꯡꯗ꯫
ꯑꯥ
ꯍꯧꯖꯤꯛꯃꯛ ꯅꯪ ꯑꯩꯉꯣꯟꯗꯒꯤ ꯊꯣꯛꯈ꯭ꯔꯣ ꯆꯠꯈ꯭ꯔꯣ ꯑꯩꯉꯣꯟꯗ ꯆꯤꯛꯄ ꯌꯥꯏ ꯗꯦ ꯍꯥꯏꯅ ꯂꯥꯎꯈ꯭ꯔꯣ꯫
ꯍꯣꯏ ꯍꯣꯏ ꯑꯗꯨꯃꯥꯏ ꯍꯧꯖꯤꯛ ꯀꯟ ꯇꯧꯕ ꯇꯥꯔꯦ ꯀꯥꯡꯗꯣ꯫
ꯇꯧꯒ꯭ꯔꯕꯅꯦ꯫ ꯍꯦ ꯀꯥꯡ ꯍꯥꯏꯅ꯫
ꯍꯨꯏꯁꯤ ꯍꯨꯏ ꯃꯈꯣꯟꯁꯤ ꯌꯥꯝ ꯇꯥꯏꯗ꯫ ꯃꯆꯥꯁꯨ ꯑꯆꯧꯕꯁꯨ꯫ ꯑꯩꯉꯣꯟꯗꯁꯨ ꯇꯥꯕ꯭ꯔꯣ?
ꯇꯥꯏꯌꯦ꯫
ꯑꯩꯅ ꯅꯠꯇꯔꯦ ꯗꯨꯗꯤ꯫
ꯎꯝ ꯇ ꯇ ꯇ ꯐꯖꯔꯦ ꯐꯖꯔꯦ꯫
ꯃꯄꯥꯟ ꯑꯥꯗꯒꯤꯅꯦ ꯑꯗꯣ ꯃꯄꯥꯟ ꯑꯥꯗꯒꯤ꯫ ꯁꯣꯔꯣꯛ ꯁꯣꯔꯣꯛꯁꯨ ꯁꯣꯔꯣꯛꯇꯒꯤꯅꯦ ꯑꯗꯣ ꯏꯅꯥꯛꯇ ꯀꯩꯝꯇ ꯍꯨꯏꯁꯨ ꯂꯩ ꯇꯕꯅꯤ
ꯌꯥꯝ ꯀꯟꯅ ꯇꯥꯏꯗ ꯇꯥꯕꯗꯤ ꯑꯗꯨꯗꯤ꯫
ꯅ ꯈꯪꯗꯦ ꯍ
ꯎꯝ ꯀꯥꯏꯅ ꯃꯨ ꯇꯣꯔꯥꯏ꯫ ꯌꯥꯗꯦꯝ ꯃꯦ ꯌꯥꯗꯦꯝ ꯃꯦ꯫
ꯈꯪꯗꯕꯒꯤꯅꯦ ꯑꯗꯨꯝ ꯇꯧꯔꯛꯄꯗꯣ ꯈꯪ ꯈꯪꯔꯗꯤ ꯗꯨꯝ ꯇꯧꯔꯣꯏꯕ꯫
ꯎꯝ ꯀꯔꯤꯅꯣꯅꯦ ꯍꯥꯏꯌꯣ꯫ ꯅꯪ ꯆꯦꯁꯨ ꯀꯥꯔꯤꯅꯣꯅꯦ ꯍꯧꯖꯤꯛꯔꯣ?
ꯅꯠꯇꯦ ꯁꯤ ꯂꯣꯏꯔꯦꯒ꯫
ꯑ ꯌꯥꯏꯌꯦ ꯌꯥꯏꯌꯦ꯫
ꯅꯪꯒꯤꯗꯣ ꯑꯁ ꯀꯩꯅꯣꯝ ꯇꯧ ꯃꯥꯜꯂꯦꯕ꯫ ꯈꯪꯗꯦ ꯕꯦꯔꯥ ꯕꯦꯔꯥ ꯂꯩꯥꯕꯖꯥꯂ꯫ ꯈꯪꯗꯦ ꯃꯇꯝꯁꯤ ꯀꯩꯅꯣ ꯌꯥꯝꯗ꯭ꯔꯦꯍꯦ꯫
ꯑꯦ ꯑꯗꯨꯃꯥꯏꯅ ꯍꯥꯏꯔꯛꯀꯅꯣ ꯈꯨꯕꯥꯛ ꯆꯥꯒꯦꯔꯥ꯫
ꯑꯣ ꯈꯪꯗꯕꯅꯦ ꯈꯪꯗꯕꯒꯤꯅꯤ꯫
ꯅꯪ ꯆꯩ ꯆꯒꯦꯔ ꯑꯩꯅ꯫
ꯅꯣꯏꯗ ꯃꯩ ꯂꯥꯛꯄ꯭ꯔꯣ?
ꯂꯑꯦ꯫
ꯑꯣ
ꯈꯣꯏꯗ ꯃꯩ ꯂꯥꯛꯇ꯭ꯔꯦ ꯀꯥꯏꯗ ꯃꯩ ꯂꯥꯛꯇꯣꯏꯅꯣ?
ꯏꯁ ꯃꯩꯁꯤꯗꯤ ꯗꯨꯝ ꯃꯨꯠꯂꯒ ꯔꯩ ꯂꯩꯕ ꯗꯨꯕꯨ꯫
ꯂꯥꯑꯦ ꯂꯥꯑꯦ꯫
ꯍꯣꯏ ꯌꯨꯝꯅꯗꯤ ꯑꯗꯨꯝ ꯃꯔꯛ ꯃꯔꯛꯇ ꯃꯨꯠꯂꯦꯅꯦ꯫
ꯃꯨꯠ ꯃꯨꯠꯇꯦ꯫
ꯏꯁ ꯑꯁꯤꯗꯤ ꯊꯥꯖꯗ꯭ꯔꯦꯗ꯫
ꯊꯥꯖꯧ ꯊꯥꯖꯧ ꯑꯁꯦꯡꯕꯩꯅ ꯑꯩꯅ ꯍꯥꯏꯔꯤꯁꯦ ꯊꯥꯖꯧ ꯊꯥꯖꯧ꯫ ꯃꯨꯠꯇꯦ ꯅꯨꯡꯗꯥꯡꯁꯨ ꯅꯨꯡꯊꯤꯟꯁꯨ ꯑꯌꯨꯛ ꯁꯣ ꯁꯧꯃꯅ ꯃꯠꯇꯦ
ꯍꯥꯏ ꯀꯥꯡꯁꯦ ꯑꯁ ꯀꯩꯅꯣ ꯋꯥꯔꯦꯗ ꯃ ꯍꯥꯏꯗꯅꯣꯂꯛ ꯀꯥꯡꯁꯦ ꯀꯩꯅꯣ ꯂꯥꯛꯇꯅꯕ ꯍꯣꯠꯅꯕꯁꯦ
ꯎꯝ
ꯝ ꯁꯥꯕ ꯍꯦꯟꯒꯠꯂꯑꯦ
ꯑꯦꯀ ꯅꯪ ꯀꯔꯤ ꯇꯧꯔꯤꯔꯣ ꯍꯥꯏꯅ ꯍꯥꯏꯌꯣ ꯅꯪ ꯐꯩ ꯆꯥꯒꯦꯔꯥ ꯑꯩꯉꯣꯟꯗ ꯆꯤꯛꯄ ꯌꯥꯗꯦ ꯍꯥꯏꯌꯣ ꯇꯥꯕ꯭ꯔꯣ
ꯄꯣ ꯇꯥꯏ ꯇꯥꯏꯌꯦ ꯇꯥꯏꯌꯦ ꯉꯁꯤ ꯕꯣꯜ ꯂꯩꯕꯅꯦꯀꯣ ꯌꯦꯡꯉꯣ ꯑꯁ ꯇꯥꯏꯌꯦ ꯇꯥꯏ ꯇ ꯑꯩ
ꯀꯔꯤ ꯍꯥꯏꯅꯣ
ꯇꯥꯏꯌꯦ
ꯎꯝ ꯇꯧꯔꯗꯤ ꯐꯣꯟꯦꯗꯅ ꯏꯕꯨꯡꯉꯥ
ꯅꯣꯏꯗ ꯁꯟꯒꯨꯝꯕ ꯂꯩꯕ꯭ꯔꯣ
ꯁꯗꯏꯗꯤꯦꯗ
ꯑꯣ ꯑꯩꯗꯤ ꯂꯩꯕ꯭ꯔꯅ ꯈꯟꯕ꯭ꯔꯥ
ꯁꯅ ꯑꯥꯏꯇ ꯏꯂꯥꯏꯇ ꯀꯦꯝꯅꯦ ꯏꯖꯖꯠ ꯗꯦ
ꯀꯥꯥꯡ ꯇꯂ ꯍꯥꯏ ꯆꯦ
ꯑꯥꯎꯀ ꯈꯛꯇꯅꯦ ꯎꯆꯤꯒ
ꯑꯣ ꯎꯆꯆꯤꯁꯤꯗꯤ ꯌꯥꯝꯔꯝꯗꯧ ꯃꯥꯜꯂꯤꯦꯗ
ꯑꯩꯈꯣꯏꯗ
ꯎꯆ